ꯍꯜꯂꯣ
ꯎꯝ ꯇꯥꯏꯌꯦ
ꯇꯥꯕ꯭ꯔꯣ
ꯍꯥ ꯍꯥꯏꯔꯦ
ꯅꯨꯡꯉꯥꯏꯔꯤꯕ꯭ꯔꯣ
ꯅꯨꯡꯉꯥꯏꯇꯦ
ꯁꯠ ꯁꯠ ꯍꯥꯏꯌꫭ ꯀꯔꯤꯅꯣ ꯁꯨꯃꯥꯏ ꯇꯧꯕꯅꯦ
ꯃꯥꯥꯏ ꯇꯧꯔꯁꯦ ꯀꯥꯏꯗꯦꯍꯦ ꯅꯪꯁꯨ
ꯅꯁꯥ ꯉꯝꯗꯕ ꯃꯥꯜꯂꯤꯀꯣ ꯅꯪ ꯅꯪꯒꯤ ꯈꯣꯟ ꯇꯥꯕ ꯀꯥꯟꯗ ꯅꯨꯡꯉꯥꯏꯗꯕ ꯃꯥꯜꯂꯦ
ꯂꯧꯁꯤꯟꯕ ꯉꯝꯗꯕ
ꯍꯤꯗꯥꯛ ꯆꯥꯕ꯭ꯔꯣ ꯍꯤꯗꯥꯛ ꯆꯥꯕ꯭ꯔꯥ
ꯊꯣꯡꯂꯛꯇ꯭ꯔꯤꯌꯦ
ꯆꯥꯎꯋꯣ ꯀꯔꯤꯅꯣ ꯅꯁꯥ ꯉꯝꯗꯦꯅ ꯆꯥꯛ ꯍꯤꯗꯥꯛ ꯆꯥꯗ꯭ꯔꯗꯤ ꯌꯥꯔꯣꯏ
ꯃꯤ ꯑꯃꯗꯣ ꯀꯗꯥꯏ ꯆꯠꯄ꯭ꯔꯥ ꯀꯗꯥꯏꯗ
ꯑꯁ ꯅꯈꯣꯟ ꯐꯖꯅ ꯇꯥꯗꯦꯌꯦ ꯈꯣꯟꯗꯣ ꯐꯖꯅ ꯇꯥ ꯇꯥꯔꯦꯍꯦ
ꯑꯩꯅ ꯍꯥꯏꯕꯗꯣ
ꯍꯣꯏ ꯍꯥꯏ ꯍꯥꯏꯌꯦ
ꯅꯨꯄꯤ ꯑꯃꯗꯣ ꯀꯗꯥꯏ ꯆꯠꯈ꯭ꯔꯦ ꯍꯥꯏꯕ
ꯑꯁ ꯅꯨꯄꯤꯗꯤꯀꯣ ꯀꯔꯤ ꯀꯔꯤꯅꯣ ꯈꯪꯗꯦ ꯃꯥꯒꯤ ꯇꯧꯅꯤꯡ ꯇꯧꯅꯤꯡꯕ ꯇꯧꯔꯒ ꯂꯩꯕꯅꯤ ꯁꯤꯗ
ꯎꯝ ꯊꯋꯥꯏ ꯂꯩꯇꯦ ꯃꯥꯁꯨ ꯕꯣꯜ ꯌꯦꯡꯅꯤꯡꯉꯝ ꯌꯦꯡꯉꯝ ꯒꯅꯤꯗ
ꯈꯪꯗꯦ ꯕꯣꯔꯤꯡ ꯆꯨꯕ꯭ꯔꯥ ꯇꯧꯔꯕ꯭ꯔꯥ ꯋꯥꯁꯨ ꯄꯪꯉꯥꯡꯗ ꯉꯥꯡꯗꯦ ꯃꯥꯗꯤ ꯃꯥꯒꯤ ꯈꯨꯨꯁꯤꯗ ꯇꯧꯕꯅꯦ
ꯐꯣꯟ ꯀꯣꯜ ꯇꯧꯔꯁꯨ ꯈꯪꯕ꯭ꯔꯥ ꯇꯨꯃꯤꯟ ꯇꯨꯃꯤꯟꯅ ꯂꯣꯠꯄꯒꯨꯝꯅꯀꯣ ꯉꯔꯥꯡꯅ ꯑꯩ ꯅꫭꯛꯅꯤꯡꯕꯗꫭ ꯌꯥꯝ ꯈꯠꯄ ꯃꯥꯜ
ꯇꯥꯏꯕꯗ ꯀꫭ ꯃꯥꯗꯤ ꯌꯥꯝ ꯇꯧꯔꯕꯅꯤ ꯋꯥ ꯉꯥꯡꯉꯁꯨꯀꯣ
ꯄꯪꯒꯤ ꯇꯥꯏꯞꯇ ꯑꯩ ꯂꫭꯏꯔꯦꯅ ꯑꯩꯗꯤ ꯍꯦꯟꯗꯛꯇꯤ ꯁꯤ ꯃꯥ ꯉꯥꯏꯔꯒ ꯂꯩꯌꯦ ꯊꯝꯅꯉꯥꯢ
ꯇꯜ ꯏꯅꯔꯖꯤꯒ ꯄꯤꯔꯥꯗꯤꯀꯣ ꯋꯥ ꯉꯥꯡꯕꯖꯨ ꯑꯗꯨꯝ ꯐꯖꯥꯅ ꯉꯥꯡꯂꯅꯤ ꯆꯥꯛꯗꯤ ꯆꯥꯕ꯭ꯔ
ꯈꯤꯇꯪ
ꯑꯣ ꯀ꯭ꯔꯤ ꯏꯟꯖꯥꯡ ꯆꯥꯔꯦ ꯉꯁꯤ
ꯑꯣ ꯑꯩ ꯍꯟꯖꯥꯡ ꯆꯥꯗ꯭ꯔꯦ ꯍꯟꯖꯥꯡ ꯗꯣ ꯃꯣꯏꯁꯦ ꯊꯥꯎ ꯉꯥꯛꯇ ꯊꯣꯡꯉꯒꯥ ꯂꯩꯔꯦꯕ ꯊꯥꯎꯒꯤ ꯃꯅꯝ ꯐꯥꯎ ꯑꯩ ꯉꯝ ꯅꯝꯕ ꯉꯝꯗ꯭ꯔꯦ
ꯆꯝꯐꯨꯜꯒꯨꯝꯕ ꯆꯥꯎꯅꯦ ꯑꯗꯨꯗꯤ ꯍꯤꯗꯥꯛ ꯆꯥꯒꯗꯝꯅꯤꯅ ꯆꯥꯛ ꯆꯥꯔ ꯗ꯭ꯔꯥꯗꯤ ꯐꯖꯥ-ꯐꯖꯅ ꯆꯥꯛꯇꯣ ꯌꯥꯝ ꯆꯥꯗ꯭ꯔꯗꯤ ꯍꯤꯗꯥꯛ ꯆꯥꯔꯗꯤ ꯅꯪ ꯁꯨꯡꯉꯝ ꯉꯝꯃꯔꯣꯏ
ꯆꯥꯛ ꯈꯛ ꯇꯪ ꯆꯥꯔꯅꯤ ꯎꯄꯥꯏ ꯂꯩꯇꯔꯦ
ꯆꯝꯐꯨꯠꯒꯨꯝꯕ ꯀꯔꯤ ꯀꯔꯤꯅꯣ ꯑꯗꯨꯝ ꯆꯥꯎ ꯑꯗꯨꯒ ꯍꯤꯗꯥꯛ ꯆꯥꯎꯅ
ꯎꯝ ꯏꯟꯁꯥꯡ ꯈꯛꯇ ꯑ ꯆꯥꯛ ꯈꯛꯇ ꯆꯥꯗꯧ ꯃꯥꯜꯂꯦ
ꯆꯥꯎ ꯆꯥꯎ
ꯑ
ꯁꯥꯕ꯭ꯔꯥ ꯅꯣꯏꯒꯤ ꯃꯥꯐꯝꯗꯁꯨ
ꯁꯥꯗꯦ ꯑꯗꯨꯝ ꯅꯨꯡꯉꯥꯏꯌꯦ ꯋꯥꯗꯦꯗ
ꯍꯧꯖꯤꯛꯀꯥꯟꯗꯤ ꯑꯩꯒꯤ ꯐꯝꯃꯨꯡꯖꯦ ꯌꯥꯝ ꯁꯥꯕꯗꯤ ꯅꯠꯇꯦ ꯂꯩꯕ ꯑꯗꯨꯝ ꯅꯨꯡꯉꯥꯏꯌꯦ
ꯑꯦꯁꯤ ꯂꯩꯔꯗꯤ ꯅꯨꯡꯉꯥꯏꯅꯤꯅ
ꯍꯣꯏ ꯂꯩꯌꯦ ꯑꯗꯨꯁꯨ ꯑꯦ ꯁꯤ ꯑꯣꯟ ꯇꯧꯗ꯭ꯔꯥꯁꯨ ꯑꯗꯨꯝ ꯌꯥꯏꯌꯦ ꯍꯧꯖꯤꯛꯀꯥꯟꯗꯤ ꯋꯦꯗꯔꯗꯤ ꯑꯁ ꯄꯛꯀꯥꯅꯤ ꯌꯥꯝ ꯅꯨꯡꯉꯥꯏ
ꯅꫭꯏ ꯅꯤꯗꯤ ꯀꯔꯝꯃꯥꯥꯏ ꯇꯧꯔꯦ
ꯏꯕꯥꯅꯤꯗꯤ ꯆꯥꯔꯒ ꯇꯨꯝꯔꯒ ꯐꯣꯟ ꯌꯦꯡꯉꯒ ꯂꯩ ꯑꯇꯣꯞꯄ ꯊꯕꯛ ꯂꯥꯏꯇꯦꯅ
ꯌꯥꯔꯕ
ꯀ꯭ꯔꯤ ꯍꯥꯏꯕ꯭ꯔꯥ
ꯃꯗꯤ ꯌꯥꯔꯕ
ꯈꯪꯗꯦꯅꯦ ꯍꯌꯦꯡ ꯆꯠꯒꯦ ꯇꯧꯕꯅꯦ ꯌꯥꯔꯗꯤꯀꯣ ꯅꯣꯏꯒꯤ ꯃꯐꯝꯗꯀꯣ ꯍꯌꯦꯡ ꯆꯠꯀꯦ ꯇꯧꯕꯅꯦ ꯌꯦꯡꯒꯦ ꯑꯗꯨ
ꯑꯁꯤꯗꯗꯤ ꯍꯥꯏꯕꯅꯦ
ꯏꯗꯨꯒꯣ ꯍꯣꯏ ꯉꯁꯤ ꯃꯣꯏꯅ ꯇꯧꯔꯛꯀꯦꯅ ꯍꯥꯏꯕꯤꯒꯦ ꯍꯥꯏꯌꯦ ꯑꯗꯣ ꯉꯁꯤꯅ ꯈꯪꯗꯧ ꯃꯥꯜꯂꯦ ꯑꯗꯨꯒꯤꯀꯣ ꯍꯥꯏꯔꯛꯀꯦ ꯑꯦ ꯌꯥ ꯌꯥꯕ꯭ꯔꯥ ꯌꯥꯗꯕ꯭ꯔꯥ ꯑꯗꯨ ꯑꯗꯨꯝ ꯍꯥꯏꯔꯛꯀꯦ ꯅꯪꯉꯣꯟꯗ
ꯌꯥꯝ
ꯌꯥꯗ꯭ꯔꯗꯤ ꯌꯥꯗ꯭ꯔꯦ ꯌꯥꯔꯗꯤ ꯌꯥꯔꯦ
ꯌꯥ ꯌꯥꯔꯦ ꯍꯥꯏꯔꯒ ꯑꯃꯨꯛ ꯂꯥꯛꯑꯒ ꯌꯥꯗ꯭ꯔꯦ ꯍꯥꯏꯔꯗꯤ
ꯌꯥꯗ꯭ꯔꯦ ꯍꯥꯏꯔꯁꯨ ꯂꯥꯛꯀꯅꯤꯅ ꯑꯩꯈꯣꯏꯒꯤ ꯐꯤ ꯂꯥꯎꯅꯤꯉꯥꯏ ꯂꯥꯛꯀꯅꯤ
ꯍꯣꯏ ꯑꯗꯨꯝꯗꯤ ꯈꯪꯉꯦ ꯑꯗꯨ ꯑꯣꯏꯔꯁꯨ
ꯑꯁ ꯇꯟꯕꯗꯤ ꯇꯜꯂꯦꯗ ꯏ ꯈꯣꯏꯗꯨ ꯂꯥꯛꯕꯨꯗꯤ ꯂꯥꯛꯅꯤꯡꯗ꯭ꯔꯤ ꯄꯩꯁꯥ ꯌꯥꯝ ꯆꯪꯉꯦꯕ ꯑꯗꯨꯒꯤ ꯇꯜꯂꯦ
ꯑꯣꯏꯔꯝꯅꯤ
ꯄꯩꯁꯥꯗꯣ ꯂꯥꯏ ꯑꯁꯤ ꯑꯩꯈꯣꯏ ꯋꯥꯟ ꯋꯤꯛ ꯈꯔ ꯍꯦꯟꯕ ꯎꯝ ꯆꯠꯄꯗꯣ ꯐꯥꯏꯚ ꯊꯥꯎꯖꯟꯒꯨꯝꯕ ꯂꯣꯏ ꯆꯠꯈ꯭ꯔꯦ ꯄꯥꯏꯈ꯭ꯔꯦ
ꯅꯣꯏ ꯑꯅꯤꯒꯤꯔꯥ
ꯑꯩ ꯈꯛꯇꯒꯤꯅꯤ
ꯑꯁ ꯑꯈꯣꯏꯁꯨꯅꯤꯗ ꯑꯈꯣꯏꯁꯨ ꯄꯩꯁꯥ ꯌꯥꯝ ꯇꯤꯡꯉꯦ ꯄꯩꯁꯥ
ꯍꯧꯖꯤꯛꯀꯥꯟꯗꯤ ꯄꯩꯁꯥ ꯄꯥꯏꯗ꯭ꯔꯗꯤ ꯀꯣ ꯍꯤꯡꯕ ꯉꯝꯗꯦ ꯁꯤꯗꯗꯤ
ꯁꯤ ꯁ ꯑ ꯑꯩꯒꯤ ꯇꯦꯜ ꯍꯦꯟꯅ ꯊꯥꯔꯛꯅꯦꯅꯕ
ꯍꯣꯏ
ꯑꯗꯣ ꯍꯧꯖꯤꯛꯁꯦ ꯐꯥꯏꯜ ꯒꯨꯝꯕ ꯁꯨꯗꯅꯦ ꯂꯩꯕ
ꯑꯁ ꯇꯥꯑꯣꯔ ꯍꯤꯉꯣꯏ ꯐꯖꯅ ꯖꯥꯒꯅꯤꯅꯣ ꯈꯣꯏꯁꯨ ꯊꯤꯕ ꯍꯧꯔꯦ ꯑꯁ ꯃꯊꯥ ꯁꯥꯔꯦ ꯁ ꯇꯧꯁꯨ ꯇꯧꯅꯤꯡꯗ꯭ꯔꯦ ꯍꯥꯏ
ꯇꯟꯗꯤ ꯇꯜꯂꯦ꯫
ꯇꯟꯕꯗꯣ ꯇꯟꯕꯗꯣ ꯄꯩꯁꯥꯁꯨ ꯌꯥꯎꯗꯦ ꯁꯥꯕꯁꯨ ꯁꯥꯏ ꯃꯄꯥꯟꯁꯨ ꯊꯣꯛꯅꯤꯡꯗꯦ ꯑꯁ ꯇꯜꯂꯦ ꯁꯤꯗꯗꯤ ꯂꯝꯕꯤꯁꯨ ꯄꯣ ꯌꯥꯝ ꯐꯠꯇꯕ ꯅꯝꯊꯤꯁꯨ ꯅꯝꯊꯤꯑꯦ ꯑꯗꯨꯒꯤ ꯑꯂꯥꯏ
ꯎꯝ
ꯅꯣꯏꯒꯤ ꯈꯔ ꯍꯦꯟꯅ ꯅꯨꯡꯉꯥꯏꯔꯝꯒꯅꯤ ꯅꯨꯡꯉꯥꯏꯔꯅꯤ ꯍꯥꯏꯕ
ꯍꯣꯏ ꯌꯥꯟ ꯇꯥꯗ꯭ꯔꯥꯅ ꯑꯈꯣꯏꯁꯨ ꯂꯩꯌꯦ ꯍꯣꯌꯥꯝ ꯂꯩꯕꯩ ꯋꯥꯅꯦ꯫
ꯈꯗꯤꯅꯨꯡ ꯃꯅꯤꯅ ꯃꯣꯏ ꯃꯐꯝꯗꯣ ꯑꯗꯨꯝ ꯔꯨꯕ ꯆꯥꯎꯔꯤ ꯄꯨꯔꯥ ꯅꯨꯡꯉꯥꯏꯔꯤꯅꯣ ꯀꯔꯤꯅꯣ ꯀꯝꯗ
ꯃ ꯇ ꯑ ꯑꯁ
ꯅꯨꯪꯉꯥꯏꯅ ꯂꯩꯌꯣ ꯫
ꯑꯣ ꯌꯥꯗ꯭ꯔꯦꯍꯦ ꯑꯃꯥꯄꯤ ꯉꯛꯇ꯭ꯔꯣ ꯒꯦ ꯑꯃꯒ ꯀꯦ ꯑꯃꯗꯣ ꯀꯣꯜ ꯀꯦ ꯑꯃꯗꯣ ꯀꯣꯜ ꯇꯧꯔꯛꯑꯦꯕ ꯍꯣ ꯍꯣꯏ ꯑꯗꯣ ꯃꯥ ꯒꯨꯔꯤ ꯂꯩꯅꯤꯡꯉꯥꯏꯇ ꯑꯣꯏꯕ ꯃꯥꯜꯂꯦ ꯑꯁꯤꯅꯤ ꯍꯧꯖꯤꯛ ꯅꫭꯏ ꯌꯥꯗ꯭ꯔꯗꯤ ꯑꯁ ꯂꯣꯏꯔꯦꯅ
ꯉꯥꯏꯈꯣꯀꯣ ꯑꯩ ꯃꯥ ꯍꯥꯏꯒꯦ ꯀꯣ ꯃꯣꯏ ꯀꯣꯜ ꯇꯧꯔꯛꯄ
ꯀꯅꯥ
ꯑꯩ-ꯑꯩꯅ ꯂꯩꯃꯤꯟꯅꯕ ꯅꯨꯄꯤꯗꯨꯔꯣ?
ꯉꯏꯈꯣ ꯉꯥꯏꯈꯣ
ꯀꯔꯤꯅꯣ ꯑꯩ ꯉꯥꯏꯕ ꯉꯝꯗꯦꯀꯣ ꯁꯝ ꯍꯥꯏꯌꯣ ꯃꯠ ꯑꯁꯨꯃꯥꯏ ꯇꯧꯕ ꯌꯥꯗꯦ꯫ ꯇꯕ꯭ꯔꯣ ꯇꯥꯕꯔꯣ ꯑꯗꯨꯅ ꯄꯥꯏꯈꯠ ꯕ꯭ꯔꯣ ꯃꯥꯒꯤ ꯀꯣꯂꯥꯛꯑꯁꯨ ꯄꯥꯏꯈꯠꯒꯅꯨ ꯄꯥꯏꯀꯠ ꯀꯥꯅꯨ ꯁꯤ ꯃꯥꯡꯒꯅꯦ ꯁꯤ ꯍꯥꯏꯔꯗꯤꯀꯣ ꯌꯥꯝ ꯃꯥꯡꯒꯅꯤ ꯑꯗꯨꯗꯤ ꯄꯩꯈꯥ ꯀꯩꯅꯨꯡꯒꯤ ꯌꯥꯗꯕꯅꯦ ꯁꯤꯗ ꯎꯝ ꯈꯔ ꯅꯨꯡꯉꯥꯏꯇꯕꯗꯣ ꯑꯗꯨꯒꯤ ꯇꯧꯕꯅꯤꯀꯣ ꯁꯥꯕꯗꯤ-ꯁꯥꯕꯗꯤ ꯅꯨꯡꯉꯥꯏꯇꯕꯗꯣ ꯍꯨꯃꯥꯡꯁ ꯍꯨꯃꯥ ꯀꯥꯡ ꯇꯥꯕ꯭ꯔꯣ
ꯇꯥꯏꯌꯦ꯫
ꯑꯁ ꯅꯪꯒꯤ ꯅꯦꯋꯥꯛꯖꯦ ꯌꯥꯗꯕ ꯃꯥꯜꯂꯦꯀꯣ
ꯅ ꯍꯧꯖꯤꯛ ꯇꯥꯕ꯭ꯔꯥ
ꯇꯥꯏꯌꯦ ꯇꯥꯏꯌꯦ ꯐꯖꯥꯅ ꯇꯥꯏꯌꯦ ꯉꯝꯔꯗꯤ ꯑꯗꯨꯝ ꯃꯨꯋꯥꯗꫭ ꯐꯖꯥꯅ ꯉꯥꯡꯉꯣ
ꯉꯥꯡꯉꯦꯅ ꯁꯤꯗꯤ ꯌꯥꯔꯅꯤꯗ ꯅꯪꯁꯨ
ꯑꯪꯗ꯭ꯔꯦꯗ ꯑꯗꯣ ꯌꯥꯒꯥꯗ꯭ꯔꯥ ꯌꯥꯔꯣꯢꯗ꯭ꯔꯥ
ꯅꯥ ꯑꯥ ꯀꯌꯥ ꯀꯌꯥꯝꯃꯛ ꯇꯧ-ꯇꯧꯔꯦ-ꯇꯧꯕ ꯂꯣꯏꯔꯥꯕ꯭ꯔꯥ
ꯑꯁ ꯑꯩꯗꯤ ꯋꯥꯠꯂꯤꯗ ꯍꯧ-ꯍꯧꯕꯗ ꯉꯥꯏꯔꯦ ꯑꯗꯨꯒꯤ
ꯀꯌꯥꯃꯨꯛ-ꯀꯌꯥꯃꯨꯛ ꯑꯣꯏꯕ꯭ꯔꯥ ꯍꯥꯏꯌꯣꯅꯦ
ꯈꯪꯅꯕꯁꯨ ꯂꯩꯇꯦꯅ ꯑꯗꯨꯒꯤ ꯀꯣ
ꯑꯗꯣ ꯅꯪ ꯂꯣꯏꯕꯁꯤꯡꯒꯤꯗꯣ ꯏꯔꯝꯃꯤꯅ ꯑꯗꯨꯗ ꯁꯤꯗꯤ ꯂꯣꯏꯔꯦ ꯃꯉꯥꯗꯤ ꯂꯣꯏꯔꯕ꯭ꯔꯥ
ꯑꯩ ꯌꯦꯡꯗ꯭ꯔꯤꯌꯦ ꯑꯩ ꯌꯦꯡꯗ꯭ꯔꯤꯌꯦ ꯑꯩ ꯉꯁꯤ ꯒꯨꯝꯕꯗꯤ ꯁꯤꯒꯨꯝꯕꯗꯤ ꯍꯥꯏ ꯍꯥꯏꯅꯤꯡꯗꯦꯗ ꯇꯜꯂꯦꯗ
ꯂꯩꯌꯦ ꯁꯥꯛꯇꯥꯗꯨꯒꯥ ꯇꯜꯂꯦꯗ
ꯋꯥꯍꯩ
ꯑꯗꯨꯗꯤ ꯇꯔꯥ ꯍꯦꯂꯕ꯭ꯔꯣ
ꯍꯪꯉꯨꯅꯨ ꯑꯩ ꯍꯥꯏꯅꯤꯡꯗꯦ
ꯑ
ꯅꯪꯑꫭꯟꯗ ꯍꯥꯏꯗꯣꯛꯎꯔꯣꯏ ꯑꯩꯗꯤ ꯃꯤ ꯑꯇꯣꯞꯄꯗꯗꯤ ꯍꯥꯏꯒꯅꯤ ꯑꯗꯨꯒ ꯅꯪ ꯍꯪꯉꯗꯤ ꯑꯩ ꯍꯥꯏꯔꯔꯣꯏ ꯁꯤ ꯐꯠꯇꯦ ꯍꯥꯏꯒꯅꯨꯀꯣ ꯑꯩꯕꯨ ꯐꯠꯇꯦ ꯍꯥꯏꯒꯅꯨ
ꯅꯪꯁꯨ ꯑꯩꯉꯣꯟꯗ ꯍꯪꯉꯔꯛꯄ ꯀꯥꯟꯗ ꯅꯪ ꯈꯪꯉꯗꯤ ꯑꯦ ꯄꯩꯁꯥ ꯐꯪꯉꯦ ꯈꯪꯕ꯭ꯔꯥ ꯄꯤꯌꯔꯣꯏ
ꯍꯣꯏ ꯅꯪꯗꯤꯀꯣ ꯃꯤ ꯑꯇꯣꯞꯄꯅ ꯑꯩꯉꯣꯟꯗ ꯍꯥꯏꯕꯤꯕꯅꯦ ꯅꯪꯗꯤ ꯑꯩꯉꯣꯟꯗꯤ ꯍꯥꯏ-ꯍꯥꯏꯔꯣꯏ ꯅꯪ ꯐꯪꯕꯒꯤꯅꯤ ꯌꯥꯝ ꯐꯥꯎꯔꯤꯗꯣ ꯑꯩ ꯈꯪꯉꯦ
ꯌꯥꯝ ꯐꯥꯎꯔꯒ ꯑꯩꯉꯣꯟꯗꯁꯨ ꯍꯥꯏꯗꯕꯤꯗ ꯎꯝ ꯂꯣꯟꯠꯅ ꯂꯣꯟꯠꯅ ꯇꯧꯕꯗꯣ ꯑꯩ ꯂꯣꯏ ꯈꯪꯉꯤꯀꯣ ꯑꯩꯅ ꯍꯥꯏꯗꯕꯒꯤꯅꯤ
ꯌꯥꯔꯦ ꯅꯣꯏꯃꯤꯒꯤ ꯂꯥꯛꯍꯟꯕꯗꯣ ꯂꯣꯏ ꯂꯥꯜꯂꯦ ꯂꯥꯜꯂꯦ
ꯆꯨꯝꯃꯦ-ꯆꯨꯝꯃꯦ ꯎꯝ ꯅꯃꯥꯟꯅꯕꯤ ꯑꯃ ꯅꯨꯄꯤ ꯑꯃꯗꯨꯁꯨ ꯁꯨꯡꯍꯥꯏ ꯍꯥꯏꯗꯦ ꯅꯣꯏ-ꯅꯣꯏ ꯑ ꯐꯪꯔꯗꯤ ꯅꯣꯏ ꯂꯧꯔꯗꯤ ꯌꯥꯔꯦꯒꯤ ꯇꯥꯏꯞꯇ ꯇꯧꯋꯤꯀꫭ
ꯍꯥ
ꯅꫭꯏ ꯐꯪꯔꯗꯤ ꯌꯥꯔꯦ ꯑꯗꯨꯒꯤ ꯇꯥꯏꯞꯇ ꯇꯧꯋꯦꯕ ꯑꯩꯗꯤ ꯑꯁ ꯈꯟꯕ ꯀꯥꯟꯗ ꯑꯣꯏ ꯌꯥꯝ ꯅꯨꯡꯉꯥꯏꯇꯝꯅꯦ
ꯎꯝ
ꯁꯥꯎꯅꯤꯡꯕꯅꯀꯣ ꯐꯨꯅꯤꯡꯕꯅ
ꯑꯩ ꯍꯥꯏꯔꯛꯇꯕꯒꯤ
ꯎꯝ ꯍꯥꯏꯔꯛꯇꯦꯅꯥ
ꯑꯩꯗꯣ ꯑꯩꯗꯣ ꯌꯥꯝꯅ ꯊꯕꯛꯇꯣ ꯌꯥꯝꯃ‌ꯦꯅ ꯍꯣꯏ ꯑꯩꯈꯣꯏ ꯋꯥꯔꯤꯁꯨ ꯐꯖꯅ ꯁꯥꯗ꯭ꯔꯦ ꯈꯪꯉꯨ ꯒ꯭ꯌꯥꯟ ꯇꯥꯔꯣ ꯅꯪꯁꯨ
ꯐꯖꯅ ꯁꯥꯗꯔꯗꯤ ꯀꯃꯥꯏꯅ ꯂꯥꯛꯇꯣꯏꯕ
ꯑꯈꯣꯏꯅ ꯀ꯭ꯔꯤꯅꯣ ꯑꯥ ꯁꯥꯕ ꯈꯛꯀꯤ ꯑꯗꯨ ꯀꯔꯤꯅꯣ ꯇꯧꯕꯒꯤ ꯋꯥꯔꯤꯗꯨ ꯈꯛꯇꯅꯦ ꯁꯥꯔꯒ ꯑꯗꯨꯝ ꯊꯝꯈ꯭ꯔꯦ ꯊꯝꯈ꯭ꯔꯦ ꯑꯩꯁꯨ ꯑꯗꯨꯃꯥꯏꯅꯗꯤ ꯋꯥꯈꯜꯗꯣ ꯌꯥꯝꯅ ꯂꯧꯗꯕꯒꯤ ꯑꯩꯁꯨ ꯌꯥꯝꯅ ꯈꯟꯕ ꯑꯣꯏꯔꯒ ꯑꯩꯁꯨ ꯑꯩꯒꯤ ꯑꯗꯨꯝ ꯍꯥꯏꯗꯤ ꯑꯇꯣꯞꯄꯗ ꯀꯧꯔꯒ ꯑꯗꯨꯝ ꯇꯧꯔꯗꯤ ꯑꯩꯒꯤꯗꯣ ꯊꯨꯅ ꯂꯣꯏꯔꯅꯤ ꯈꯪꯉꯦꯕ ꯑꯗꯣ ꯑꯩ ꯀꯅꯥꯗ ꯍꯥꯏꯗꯣꯏꯅꯣ ꯑꯩ ꯑ ꯍꯥꯏꯗꯤ ꯀꯅꯥꯗ ꯍꯥꯏꯗꯣꯏꯅꯣ ꯍꯥꯏꯕꯗꯣ ꯈꯪꯗꯦꯕ
ꯑꯣ ꯑꯗꯨꯗꯤ ꯑ ꯑꯩꯕꯨ ꯅꯤꯡꯁꯤꯡꯗ꯭ꯔꯦ ꯍꯥꯏꯕꯅꯦꯕꯀꯣ ꯃꯥ ꯑꯗꯨꯗꯤ ꯆꯍꯤ ꯑꯍꯨꯝ ꯑꯍꯨꯝꯒꯨꯝꯕ ꯂꯩꯃꯤꯟꯅꯔꯒ ꯑꯗꯨꯝ ꯋꯥꯟ ꯋꯦꯒꯨꯝꯕ ꯂꯩꯃꯤꯟꯅꯗ꯭ꯔꯤꯀꯥꯟꯗ ꯑꯗꯨꯝ ꯀꯥꯎꯔꯦ ꯍꯥꯏꯕꯅꯦꯕ ꯅꯪꯒꯤ ꯈꯨꯣꯡꯅꯥꯥꯏꯗꯣ
ꯑꯉꯛꯄꯤꯁꯦ ꯃꯤꯁꯤꯀꯣ ꯑꯗꯨꯃꯥꯏ ꯇꯧꯕꯅꯦꯀꯣ
ꯁꯛꯇꯥꯗꯨꯒ
ꯑꯁꯦꯡꯕ ꯍꯥꯏꯕꯅꯦ ꯀꯔꯤꯅꯣ
ꯁꯤ ꯂꯣꯏꯔꯗꯤ ꯑꯩ ꯇꯧꯒꯦꯀꯣ
ꯇꯧ ꯑꯦ ꯑꯩꯅ ꯇꯧ ꯈꯪꯗꯦꯗ ꯈꯨꯨꯁꯤꯅꯦ ꯑꯩꯗꯤꯀꯣ ꯂꯣꯏꯒꯤ-ꯂꯣꯏ ꯑꯗꯨꯒꯤ ꯇꯧ ꯌꯥ-ꯌꯥꯅꯦꯕ ꯑꯗꯨꯒꯤ
ꯎꯝ
ꯈꯪꯗ꯭ꯔꯦ ꯑꯩꯁꯨ
ꯍꯣꯏ ꯍꯣꯏ
ꯒ꯭ꯌꯥꯟ ꯇꯥꯗ꯭ꯔꯦ
ꯑꯥ
ꯃꯇꯝꯁꯨ ꯅꯪ ꯋꯥ ꯉꯥꯡꯕꯤꯗ ꯑꯗꯨꯝ ꯆꯠꯈ꯭ꯔꯦ ꯎꯄꯥꯏ ꯂꯩꯇꯦ
ꯍꯣꯏ ꯍꯣꯏ
ꯌꯦꯡꯁꯦ-ꯌꯦꯡꯁꯦ